ꯇꯥꯕ꯭ꯔꯣ
ꯑꯥ ꯇꯥꯏꯌꯦ ꯑꯣ ꯏꯃꯥꯟꯅꯕꯤ ꯐꯣꯟ ꯇꯧꯔꯛꯄ ꯑꯩ ꯀꯩꯏꯒꯤꯅꯣꯒꯤ ꯍꯪꯉꯛꯄꯒꯤ ꯀꯩꯅꯣꯝ ꯈ ꯍꯥꯏꯅꯕ ꯏꯕꯥꯅꯤ ꯑꯗꯨꯏ ꯑꯅꯦ ꯑꯗꯨꯏ ꯍꯖꯤꯛꯀꯤ ꯍꯥꯏꯔꯤꯕ ꯄꯣꯠꯁꯦ ꯑꯩꯅ ꯍꯥꯏꯗꯤ ꯁꯤ ꯅꯪꯉꯣꯟ ꯑꯇꯩꯒꯤ ꯅꯠꯇꯦꯗ ꯒꯝꯂꯥꯗ ꯑꯩꯒꯤꯗꯤ ꯃ ꯃꯆꯨ ꯑꯍꯨꯝꯅꯦꯕ ꯊꯥꯔꯤꯁꯦ ꯃꯆꯨ ꯑꯍꯨꯝ ꯊꯥꯕꯁꯦ ꯅꯪꯅ ꯂꯩ ꯁꯥꯠꯂꯤꯕ ꯄꯣꯠꯇꯨꯗꯒꯤ ꯄꯣꯂꯟ ꯒ꯭ꯔꯦꯟꯗꯣ ꯂꯧꯊꯣꯛ ꯑꯣ ꯍꯥꯏꯗꯅ ꯐꯣꯂꯟꯒꯔꯦꯟ ꯃꯔꯤꯛꯇ ꯂꯧ ꯊꯣꯛꯑꯒ ꯇꯦꯡꯒꯣꯠ ꯑꯃꯝꯗ ꯍꯥꯞꯄ ꯊꯝꯃꯣ ꯍꯥꯏꯗꯅ ꯑꯗꯨꯒꯤ ꯀꯣꯂꯟꯗꯔꯦꯟꯗꯣ ꯃꯥꯥꯏ ꯗꯤ ꯁꯦꯡꯅ ꯍꯥꯏꯔꯒꯗꯤ ꯑꯩꯈꯣꯏꯒꯤ ꯑꯩꯈꯣꯏꯒꯤ ꯑꯩꯈꯣꯏ ꯃꯤꯗ ꯍꯥꯏꯔꯒꯅ ꯅꯨꯄꯥꯒꯤ ꯀꯩꯅꯣꯒꯨꯝꯕ ꯍꯥꯏꯗꯤꯅꯁꯄꯥꯝꯒꯨꯝꯕ ꯑꯗꯨꯒꯨꯝꯕ ꯃꯔꯨꯒꯨꯝꯕ ꯑꯣꯏꯗꯣꯏꯅꯦꯕ ꯈꯪꯉꯥꯕ ꯑꯗꯨ ꯑꯣꯏꯗꯣꯏ ꯄꯣꯠꯁꯦ ꯉꯁꯥꯏꯒꯤ ꯄꯥꯝꯕꯤꯗꯣ ꯑꯩꯅ ꯑꯉꯥꯡꯕ ꯚꯥꯏꯌꯣꯂꯦꯠ ꯑꯃꯅ ꯃꯆꯨ ꯑꯍꯨꯝꯅꯦꯕ ꯊꯥꯏꯁꯦ ꯃꯥꯟꯅꯗꯦꯕ ꯑꯗꯣ ꯌꯦꯂꯣꯗꯒꯤ ꯂꯧ ꯊꯣꯛꯑ ꯊꯝꯃꯒ ꯉꯁꯥꯏꯒꯤ ꯁꯣ ꯅꯥꯀꯟꯒꯤ ꯑꯃꯇꯪꯗꯒꯤ ꯂꯧꯊꯣꯛꯑꯗꯤ ꯄꯥꯝꯕꯤꯗꯣ ꯅꯝꯅ ꯄꯨꯂꯞ ꯇꯧꯔꯒꯗꯤ ꯃꯔꯨꯗꯣ ꯍꯪꯒꯄꯥꯟꯗ ꯍꯪꯒꯄꯥꯟ ꯄꯥꯝꯕꯤꯗꯨꯗ ꯍꯪꯒꯄꯥꯟ ꯑꯣꯏꯅ ꯍꯧꯔꯛꯑꯔꯣꯏꯕ ꯑꯗꯨꯗꯤ ꯃꯥꯏ ꯃꯥꯏ ꯄꯥꯝꯕꯤ ꯄꯥꯝꯕꯤꯗꯨꯗ ꯄꯥꯕꯅ ꯑꯃ ꯑꯃ ꯇꯧꯕꯗꯤ ꯌꯥꯔꯣꯏꯗ꯭ꯔꯣ
ꯑꯩ ꯑꯗꯨ ꯑꯩ ꯑꯗꯨꯒꯤꯗꯣ ꯑꯩ ꯒ꯭ꯌꯥꯟ ꯑꯃ ꯇꯥꯗ꯭ꯗꯤ ꯈ꯭ꯋꯥꯏ ꯃꯔꯨꯏ ꯑꯣꯏꯅ ꯇꯧꯗꯤ ꯇꯧꯋꯦꯕ꯫ ꯑꯩꯈꯣꯏꯅ ꯄꯥꯝꯕꯤ ꯑꯃꯈꯛꯇꯪꯗ ꯑꯗꯨꯝ ꯙꯔꯥ ꯑꯃꯈꯛꯇꯪꯗ ꯑꯗꯨꯝ ꯇꯩꯁꯟꯅꯕꯅꯤꯅꯅꯦ ꯑ ꯅꯪ ꯒꯤꯗꯨ ꯅ ꯄꯝꯕꯤ ꯇꯨꯡꯉꯥꯟ ꯇꯣꯉꯥꯟꯂꯛꯂꯕꯅꯤꯅ
ꯑꯦ ꯑꯗꯨꯅꯦ ꯑꯩꯅ ꯍꯥꯏꯁꯦ ꯄꯥꯝꯕꯤ ꯇꯣꯡꯉꯥꯜꯂꯛꯄ ꯅꯤꯅ ꯃꯣꯏꯒꯤꯗꯨꯗꯤ ꯍꯪꯒꯄꯥꯟꯗ ꯍꯪꯒꯄꯥꯟ ꯉꯥꯛꯇ ꯄꯨꯂꯞ ꯄꯨꯂꯞ ꯆꯥꯕꯥꯛ ꯆꯕꯥꯛ ꯇꯧꯔꯝꯒꯅꯤꯕ ꯑꯗ ꯌꯥꯝ ꯇꯧꯕ ꯀꯥꯡꯕꯨꯒꯤꯗꯤ ꯃꯆꯨ ꯑꯃ ꯈꯛꯇꯪ ꯑꯣꯏꯔꯒ ꯑꯗꯨꯝ ꯀꯛꯑ ꯀ ꯄꯨꯜꯂꯞ ꯊꯥꯒꯦ ꯑꯩꯅ ꯑꯩꯗꯤ ꯁꯨ ꯀꯩꯒꯤ ꯃꯆꯨ ꯑꯍꯨꯝꯗꯤ ꯃꯥꯟꯅꯗꯕꯅꯤꯅ ꯃꯥꯏ ꯃꯥꯏ ꯄꯥꯝꯕꯤꯗꯨꯗꯤ ꯂꯧꯔꯒ ꯑꯗꯨꯝ ꯇꯧꯔꯕ ꯇꯧꯒꯗꯕ ꯃꯥꯜꯂꯦꯕ ꯑꯣꯏꯗꯣꯏꯅꯦꯕ ꯃꯔꯝꯗꯤ ꯀꯩꯒꯤꯅꯣꯗꯤ ꯄꯣꯂꯟ ꯒ꯭ꯔꯦꯟꯗꯨꯅ ꯆꯪꯈ꯭ꯔꯒ ꯃꯥꯏꯗ ꯃꯔꯨꯞ ꯑꯃꯗ ꯑꯣꯕꯦꯔꯤꯅꯦꯕ ꯃꯥꯏ ꯅꯨꯄꯤꯒꯤ ꯄꯥꯔꯠ ꯑꯣꯏꯗꯣꯏꯅꯦꯕ ꯂꯩꯍꯧꯗꯣꯏꯕ ꯂꯩꯀꯥ ꯃꯈꯥꯗ ꯂꯩꯍꯧꯗꯣꯏꯁꯦ ꯅꯨꯄꯤꯒꯤ ꯄꯥꯠꯇꯣ ꯑꯣꯏꯗꯣꯏꯅꯤꯅ ꯇꯥꯔꯛꯏꯕ ꯃꯔꯨꯗꯨꯅ ꯑꯣꯏꯗꯣꯏꯅꯤꯗꯅ ꯃꯍꯩꯗꯣ ꯑꯗꯨ ꯃꯍꯩꯗꯨꯅ ꯑꯉꯥꯡꯕ ꯑꯣꯏ ꯑꯉꯥꯡꯕ ꯑꯣꯏꯔꯛꯇꯣꯏꯅꯤ ꯃꯔꯨꯗꯨꯅ ꯑꯉꯥꯡꯕ ꯑꯣꯏꯔꯅꯤ ꯑꯉꯥꯡꯕ ꯑꯣꯏꯔꯛꯀꯗꯣꯏꯅꯦꯕ ꯑꯗꯨꯒ ꯑꯁꯪꯕ ꯑꯣꯏꯔꯒꯅ ꯁꯪꯕ ꯑꯣꯏꯔꯛꯀꯗꯧꯕꯅꯦꯕ ꯈꯪꯕ꯭ꯔ ꯑꯗꯨꯗꯨꯅ ꯑꯗꯨ ꯃꯥꯏꯅ ꯈꯤꯇꯪ ꯑꯉꯥꯡ ꯀꯞꯄꯦ ꯈꯪꯉꯦ ꯑꯩꯈꯣꯏ ꯆꯦꯒꯤ ꯃꯆꯥꯅꯦ ꯃꯁꯤ ꯌꯥꯝꯅ ꯃꯁꯤ ꯑꯉꯥꯡꯁꯤ ꯃꯔꯩ ꯌꯥꯝ ꯀꯟꯕ ꯑꯉꯥꯡꯅꯤ ꯀꯩꯗꯧꯔꯝꯅꯣ ꯈꯪꯗꯦ ꯑꯩꯅ ꯇꯥꯕꯅꯦ ꯁꯣꯝꯗ ꯊꯣꯛꯂꯛꯀꯦ ꯀꯥꯟꯗ ꯅꯤꯡꯉꯥꯏ ꯌꯥꯝ ꯁꯥꯊꯤꯌꯦꯕ ꯀꯩꯗꯧꯔꯕꯅꯣ ꯈꯪꯗꯦ ꯀꯞꯄꯒ ꯂꯥꯛꯑꯦ ꯃꯃꯥꯅꯒ ꯈꯤꯇꯪ ꯆꯩ ꯌꯥꯄꯣꯠ ꯅꯠꯇꯦ ꯋꯥꯔꯧ ꯄꯨꯛꯂꯧꯕꯁꯤꯅ ꯒ꯭ꯌꯥꯟ ꯑꯃ ꯇꯥꯗꯦ ꯁꯤꯔꯅꯤ ꯑꯉꯥꯡ ꯑꯅꯤ ꯂꯩꯕꯁꯤꯗꯅꯦ ꯇꯧꯐꯝ ꯆꯥꯐꯝ ꯈꯪꯕꯖꯥꯠ ꯅꯠꯇꯦ ꯃꯃꯥ ꯃꯃꯥ ꯍꯥꯏꯗꯅ ꯑꯗꯨꯅꯦ ꯑꯗꯨꯃꯥꯏꯅ ꯇꯧꯕꯅꯤꯅ ꯑꯗꯨ ꯑꯩꯅ ꯈꯜꯂꯤꯅ ꯒꯝꯂꯥꯗ ꯊꯥꯕꯗꯣ ꯄꯣꯠꯇꯣ ꯉꯁꯥꯏꯒꯤ ꯆꯥꯎꯕꯗꯣ ꯂꯩꯍꯥꯎꯗ ꯐꯖꯅ ꯄꯤꯉꯝꯕꯗꯨꯗꯤ ꯑꯩꯅ ꯅꯦꯛꯁ ꯇꯥꯏꯝꯗ ꯂꯩꯕꯥꯛ ꯐꯖꯅ ꯊꯣꯜꯂꯦꯗꯅ ꯂꯩꯕꯛꯁꯦ ꯐꯖꯅ ꯊꯣꯜꯂꯒ ꯃꯥꯏ ꯄꯥꯟꯈꯤꯕꯒꯤ ꯑꯔꯦꯝ ꯑꯔꯦꯝꯕꯗ ꯑꯗꯨꯅ ꯊꯨꯅ ꯄꯥꯜꯂꯦ ꯍꯥꯏꯌꯦꯕ ꯑꯔꯤ ꯑꯔꯤꯕꯗꯣ ꯑꯗꯤ ꯄꯥꯍꯧꯗꯕ ꯀꯥꯡꯕꯨꯗꯨꯅ ꯅꯣꯡꯃꯩ ꯃꯨꯛ ꯄꯖꯕꯗ ꯃꯥꯏꯅ ꯑꯗꯨꯝ ꯄꯥꯟꯖꯔꯛꯑꯅꯤꯗꯅ ꯄꯥꯟ ꯄꯥꯟ ꯀꯛꯊꯠ ꯑꯩꯅ ꯈꯜꯕꯅ ꯑꯐ ꯄꯥꯟꯈꯤꯕ ꯄꯣꯠꯇꯣ ꯄꯥꯟꯈꯤꯕ ꯄꯣꯠꯇꯨꯗꯒꯤꯅꯦ ꯑꯃꯨꯛ ꯂꯤꯠꯊꯣꯔꯛꯄ ꯌꯥꯎꯅꯒꯗ꯭ꯔꯕ ꯃꯍꯩꯁꯦ ꯃꯄꯥꯟꯗ ꯑꯃ ꯁꯥ ꯀ ꯌꯥꯎꯒꯗ꯭ꯔꯣ
ꯑꯗꯨꯗꯤ ꯑꯩꯁꯨ ꯈꯪꯗꯦꯌꯦ
ꯄꯥꯟꯈꯤꯕ ꯄꯣꯠꯇꯨꯒꯤ ꯑꯣ ꯑꯗꯨ ꯑꯣꯏꯔꯒ
ꯅ ꯄꯥꯟꯗ ꯄ ꯑꯗꯨꯗꯤ ꯄ ꯑꯗꯨ ꯅ ꯄꯥꯜꯂꯛꯇꯗꯤ ꯑꯣꯏꯔꯝꯒꯅꯤꯌꯦ ꯆꯍꯤ ꯈꯨꯗꯤꯡꯒꯤ ꯄꯥꯜꯂꯤꯁꯦ ꯑꯩꯁꯨ ꯑꯩꯁꯨ ꯑꯗꯨꯒꯤꯗꯤ ꯀꯨꯞꯅ ꯌꯦꯡꯉꯨꯗ꯭ꯔꯦꯕ
ꯑꯥ ꯑꯗꯨ
ꯗ ꯑꯩ ꯅꯣꯏꯒꯤ ꯍꯥꯏꯔꯣ ꯍꯥꯏꯔꯣ
ꯑꯗꯣ ꯑꯗꯤ ꯃꯄꯥ ꯃꯄꯥꯒ ꯀꯛꯊꯠꯂꯒ ꯌꯨꯝꯁꯤꯜꯂ ꯊꯝꯃꯒꯗꯤ ꯑꯗꯨꯗꯒꯤ ꯑꯃꯨꯛ ꯃꯁꯥ ꯂꯣꯟꯈꯠꯂꯛꯑꯒ ꯄꯥꯟꯗꯣꯏꯅꯤꯗꯅ ꯑꯗꯨꯅ ꯄꯥꯜꯂꯛꯄꯗ ꯊꯨꯏ ꯀꯥꯏꯅ ꯍꯥꯏꯌꯦꯕ ꯑꯗ ꯑꯩꯈꯣꯏꯁꯨ ꯇ꯭ꯔꯦꯟ ꯂꯩꯕ ꯃꯤꯒ ꯐꯖꯅ ꯁꯥꯟꯅꯕ ꯅꯠꯇꯕꯅꯤꯅ ꯌꯨꯝꯗ ꯁꯨꯝ ꯀꯕ ꯀꯕ ꯌꯦꯡꯁꯤ ꯄꯥꯂꯟꯁꯤ ꯀꯥꯏꯅ ꯇꯧꯕꯩ ꯋꯥꯅꯦꯕ
ꯌꯥꯏꯌꯦ ꯇ꯭ꯔꯥꯏ ꯇꯧꯕ ꯑꯍꯥꯝꯕꯒꯤ
ꯑꯥꯎ
ꯑꯣ ꯉꯔꯥꯡꯗꯣꯄꯗꯅꯦ ꯆꯤꯡ ꯌꯦꯟꯁꯤꯟ ꯍꯥꯏꯕ꯭ꯔꯥ ꯆꯤꯡ ꯍꯩ ꯍꯥꯏꯕ꯭ꯔꯥ ꯆꯤꯡ ꯈꯪꯗꯦ ꯑꯃ ꯄꯣꯔꯛꯑꯦꯕ ꯑꯗꯣ ꯃꯣꯏꯁꯦ ꯀꯔꯤ ꯆꯥꯟꯅꯒꯦꯅꯣ ꯈꯪꯕ
ꯆꯤꯡ ꯏꯟꯖꯤꯟ ꯁꯦ ꯑꯩꯅ ꯇꯥꯕꯗ ꯃꯅꯥ ꯈꯔ ꯄꯥꯛꯇꯛ ꯄꯥꯛꯇꯛ ꯇꯧꯕ꯭ꯔꯥ ꯅꯪ ꯎꯔꯛꯄꯗ ꯖ ꯑꯩꯈꯣꯏꯒꯤꯅꯦ ꯌꯦꯟꯖꯤꯟꯑꯅ ꯑꯩꯈꯣꯏ ꯁꯤꯗꯒ ꯑꯥ ꯀꯣꯛꯀ ꯂꯨꯅꯕꯗ ꯍꯥꯞꯅꯕ ꯀ ꯄꯤ ꯃꯅꯥꯒꯤ ꯌꯦꯡꯖꯤꯟꯖꯨ ꯍꯥꯏꯅꯩ
ꯑꯗꯨꯃꯥꯏꯅ ꯅꯠꯇꯦ
ꯀꯃ ꯎ ꯑꯥ ꯑꯥ ꯑꯥ
ꯑꯗꯨꯒꯤ ꯁꯇꯥꯏꯟꯗ ꯄꯥꯜꯂꯦꯕ ꯃꯆꯥꯥ ꯃꯆꯥ ꯃꯆꯥ ꯑꯗꯣ ꯆꯡ ꯌꯦꯟꯖꯤꯟꯗꯣ ꯀꯥꯡꯁꯣꯏ ꯊꯣꯡꯕ ꯆꯥꯏ ꯍꯥꯏꯌꯦ ꯍꯋꯥꯏ ꯃꯡꯒꯟꯒ
ꯑꯥ ꯑꯥ ꯑꯥ
ꯑꯗꯨꯒ ꯑꯃꯁꯨ ꯍꯥꯏꯅꯦ ꯇꯔꯨꯛ ꯇꯔꯨꯡ ꯍꯥꯏꯕ꯭ꯔꯥ ꯈꯪꯗꯦ
ꯎꯝ
ꯑꯗꯨꯗꯤ ꯄꯥꯛ ꯆꯥꯅꯗꯦ ꯑꯥ ꯀꯩꯅꯣ ꯃꯤ ꯃꯤ ꯄꯥꯛ ꯈꯪꯅꯗꯕꯅꯦꯕ ꯗꯤ ꯑꯗꯨꯏꯁꯨ ꯆꯥꯕ ꯌꯥꯏ ꯏꯆꯦ ꯃꯊꯪ ꯂꯥꯛꯄꯗ ꯄꯨꯔꯛꯀꯦ ꯑꯥ ꯆꯥꯎ ꯈꯤꯇꯪ ꯇ꯭ꯔꯥꯏ ꯇꯧ ꯍꯥꯏꯌꯦꯕ ꯀꯩꯅꯣꯝ ꯍꯥꯏꯔꯤꯅꯦ ꯑ ꯇꯔꯨꯡ ꯍꯥꯏꯕ꯭ꯔꯥ ꯀꯩꯅꯣ ꯃꯃꯤꯡ ꯑꯃ ꯍꯥꯏꯅꯦ ꯑꯩꯈꯣꯏ ꯑꯩꯖꯨ
ꯃꯩꯇꯩꯅꯨꯄꯤꯔꯣ
ꯃꯇꯩ ꯅꯨꯄꯤꯅꯦ ꯃꯣꯏꯖꯦ ꯀ ꯀꯥꯛꯆꯤꯡ ꯁꯣꯝꯗꯩꯅꯦꯕ ꯑꯗ ꯃꯥꯅ ꯑꯗꯨꯗꯣ ꯑꯝꯇꯪ ꯌꯦꯡꯉꯨ ꯑꯣ ꯆꯥꯔꯒ ꯉꯔꯥꯡ ꯄꯨꯅꯔꯛꯄꯅꯦ ꯑꯗꯨꯗ ꯃꯥꯁꯦ ꯑꯣꯖꯥꯒꯤ ꯄꯨꯖꯔꯛ
ꯑꯥ
ꯃꯣꯏ ꯃꯣꯏ ꯀꯥꯏ ꯄꯤꯖꯒꯦꯅ ꯑꯗꯩꯗꯨꯗ ꯏꯃꯥꯟꯅꯕꯤꯒꯤ ꯃꯊꯪ ꯃꯊꯪ ꯂꯧꯅꯕ ꯑꯗꯨ ꯌꯥꯝꯗ꯭ꯔꯕ ꯌꯥꯝꯗꯕꯗꯒꯤ ꯏꯆꯦ ꯅꯣꯏꯒꯤꯗꯤ ꯃꯤ ꯌꯥꯝꯕꯅꯤꯅ ꯀꯣꯟꯅꯔꯔꯣꯏ ꯃꯊꯪ ꯄꯣꯔꯛ ꯀꯦ ꯍꯥꯏꯔꯤꯕ ꯃꯥꯅ
ꯎꯝ ꯆꯥꯛ ꯆꯥꯗ꯭ꯔꯤꯕꯣ ꯅꯪꯕꯣ
ꯆꯥꯗ꯭ꯔꯤꯌꯦ ꯃꯁꯛꯀꯥ ꯎꯗ꯭ꯔꯤ ꯑꯗ ꯏꯃꯥꯟꯅꯕꯤꯒꯩꯗꯤ ꯌꯥꯝ ꯈꯪꯏ ꯁꯤꯖꯦ ꯑꯥ ꯀꯔꯤ ꯁꯧꯒ꯭ꯔꯤ ꯊꯣꯡꯕꯗꯧꯅ ꯊꯣꯡꯗꯣꯏꯅꯤ ꯍꯥꯏꯕ꯭ꯔꯥ ꯀꯩꯅꯣꯝꯖꯨ ꯍꯥꯏꯔꯤꯌꯦ ꯃꯣꯏꯖꯦ
ꯏ ꯑꯃꯨꯛ ꯆꯥꯈꯒ꯭ꯔꯦ ꯑ ꯁꯤꯟꯇꯛ ꯁꯤꯟꯇꯛ ꯇꯧꯔꯒꯅꯦ ꯁꯧꯒ꯭ꯔꯤꯒꯤ ꯇꯥꯏꯞꯇ ꯇꯧꯅꯦꯕ ꯀꯥꯡꯁꯣꯏ ꯆꯥꯗꯣꯏꯅꯦꯕ ꯑꯗ ꯃꯅꯝꯒ ꯆꯥꯕ ꯆꯥꯗꯕꯗꯨꯗꯤ ꯈꯪꯗꯦ ꯑꯗꯨꯒ ꯑꯥ ꯉꯥ ꯑꯌꯥꯏꯕ ꯐꯖ ꯊꯥꯛꯆꯜꯂꯒ ꯑꯈꯣꯏ ꯁꯧꯒ꯭ꯔꯤ ꯁꯦꯡꯅ ꯍꯥꯏꯔꯒꯗꯤ ꯆꯤꯡꯒꯤ ꯌꯦꯟꯖꯤꯟ ꯍꯥꯏꯕ ꯋꯥꯅꯦꯕ ꯈꯔ ꯁꯤꯟꯇꯛ ꯁꯤꯟꯗꯛ ꯇꯧꯋꯦꯅ
ꯎꯝ
ꯁꯧꯒ꯭ꯔꯤꯒꯨꯝꯕꯩ ꯇꯥꯏꯞꯇ ꯃꯣꯏꯖꯦ ꯑꯈꯣꯏꯒꯤ ꯁꯤꯇꯛ ꯁꯤꯇꯛ ꯇꯧꯔꯒ ꯀꯥꯂꯦꯟꯗꯒꯨꯝꯕ ꯌꯥꯝ ꯆꯥꯅꯩꯗꯅ ꯀꯥꯂꯦꯟꯗꯗꯤ ꯁꯧꯒ꯭ꯔꯤꯒꯨꯝꯕꯅ ꯑꯆꯤꯟꯕ ꯑꯁꯨꯝꯕꯁꯦ ꯌꯥꯝ ꯆꯥꯅꯩꯗꯅ ꯊꯥꯎ ꯊꯨꯝ ꯆꯅꯗꯦꯗꯅ ꯑꯗꯨꯅ ꯀꯂꯦꯟꯗ ꯐꯪꯕ ꯄꯣꯠꯅꯤꯅ ꯍꯥꯎ ꯕꯅꯦ ꯑꯗꯨꯝ ꯅꯣꯏ ꯅꯪ ꯄꯨꯔꯛꯑꯀꯥꯟꯗ ꯆꯥꯔꯒ ꯌꯦꯡꯉꯣ ꯐꯖꯅ ꯊꯣꯡꯉꯨꯕ ꯈꯝꯃꯦ ꯑꯈꯣꯏꯒꯤ ꯅꯤꯡ ꯁꯧꯒ꯭ꯔꯤ ꯊꯣꯡꯕꯩꯥ ꯇꯛ ꯇ ꯐꯖꯅ ꯃꯔꯣꯏ ꯃꯔꯥꯡ ꯀꯩꯀꯥ ꯂꯣꯏ ꯍꯥꯞꯆꯤꯜꯂꯅꯤꯗꯅ ꯑꯗꯨꯒ ꯉꯥ ꯑꯌꯥꯏꯕꯗꯣ ꯐꯖꯅ ꯎꯝ ꯑꯁꯤꯟ ꯂꯤꯅ ꯑꯈꯣꯏꯒꯤ ꯉꯥꯔꯤꯗꯣ ꯁꯤꯃꯅꯤꯅ ꯉꯥꯏꯗꯣ ꯈꯤꯇꯪ ꯅꯝꯂꯞ ꯅꯝꯂꯞ ꯍꯥꯥꯄꯣꯕ ꯑꯗꯨꯒ ꯂꯂ ꯍꯥꯞꯄꯒ ꯑꯥ ꯉꯥ ꯌꯥꯏꯕꯗꯣ ꯐꯖ ꯍꯥꯞꯆꯤꯜꯂꯒ ꯐꯖꯅ ꯐꯤꯗꯤꯛ ꯐꯤꯛ ꯁꯧꯍꯜꯂꯛꯑꯀꯥꯟꯗ ꯊꯥꯔꯒ ꯑꯝꯇꯪ ꯆꯥꯔꯥ ꯌꯦꯡꯉꯣ ꯍꯥꯎꯗꯤ ꯍꯥꯎꯕꯅꯦꯍꯦ ꯑꯩꯖꯨ ꯆꯥꯒꯔꯦ
ꯑꯣ ꯑꯗꯨꯅꯦ ꯃꯅꯥ ꯃꯁꯤꯡ ꯃꯅꯥ ꯃꯁꯤꯡꯖꯦ ꯂꯝ ꯑꯃꯝꯒ ꯂꯝ ꯑꯃꯝꯒ ꯆꯥꯕ ꯃꯥꯟꯅꯕ ꯃꯥꯟꯅꯗꯕꯖꯦ ꯌꯥꯝ ꯂꯩ ꯍꯥꯏꯕ
ꯑꯦ ꯃꯥꯟꯅꯗꯦ ꯃꯥꯟꯅꯗꯦ ꯃꯤ ꯆꯤꯡꯒꯤ ꯃꯤꯅ ꯆꯥꯕꯅ ꯃꯦꯊꯣꯠ ꯑꯃꯗ ꯑꯃꯨꯛꯁꯨ ꯆꯥꯅꯤ ꯑꯈꯣꯏꯅ ꯃꯩꯇꯩꯅ ꯑꯃꯨꯛ ꯆꯥꯕꯅ ꯃꯦꯊꯣꯠ ꯑꯃꯗ ꯍꯣꯏ ꯀꯃꯟ ꯑꯣꯏꯅ ꯎꯇꯤ ꯆꯒꯦꯝꯄꯣꯝꯕ ꯑꯗꯨꯝꯕ ꯁꯨꯝꯕꯁꯤꯅ ꯀꯃꯟ ꯑꯣꯏꯅ ꯂꯩꯒ꯭ꯔꯦꯗꯅꯀꯣ ꯑꯩ ꯃꯅꯥ ꯃꯁꯤꯡꯗ ꯆꯝꯅ ꯍꯥꯏꯔꯒ
ꯇ꯭ꯔꯤꯅꯦ ꯍꯧꯖꯤꯛꯀꯤꯗꯣ ꯇꯥꯅ ꯌꯥꯝ ꯀꯟꯅ ꯃꯥꯅ ꯍꯥꯏꯕ ꯇꯔꯨꯡ ꯍꯥꯏꯕ꯭ꯔꯥ ꯃꯃꯤꯡ ꯑꯃ ꯍꯥꯏꯕꯗꯣ ꯑꯩꯅ ꯍꯧꯖꯤꯛ ꯍꯥꯏꯗꯣ ꯑꯗꯨꯗꯣ ꯎꯝ ꯃꯩꯇꯩꯁꯦ ꯑꯩꯈꯣꯏ ꯁ꯭ꯋꯥꯏꯗ ꯆꯥꯟꯅꯗꯦ ꯃꯣꯏ ꯗꯥꯏꯗ ꯆꯥꯅꯩ ꯍꯥꯏꯌꯦꯕ ꯄꯥꯛ ꯈꯪꯗꯕꯅꯤ ꯍꯥꯏꯕ ꯍꯥꯏꯗꯤ ꯆꯥꯕ ꯌꯥꯏꯗꯤ ꯈꯪꯉꯒ ꯆꯥꯅꯗꯕꯗꯣ ꯈꯪꯗꯕꯗꯣ
ꯑꯥ
ꯑꯗꯨꯃꯥꯏꯅ ꯇꯧꯕꯅꯤ ꯈꯣꯠꯄꯅꯤ ꯏꯆꯦ ꯍꯥꯏꯔꯛꯑꯦꯕꯀꯣ ꯑꯗꯣ ꯑꯩ ꯅꯣꯡꯃ ꯄꯨꯔꯒ ꯂꯥꯛꯀꯦ ꯑꯩꯅ ꯄꯣꯔꯛ ꯇꯥꯔꯗꯤ ꯎꯠꯂꯛꯀꯦꯕ ꯅꯪꯉꯣꯟꯗꯀꯣ ꯑꯩꯁꯨ ꯃꯥ ꯄꯣꯔꯛ ꯇꯔꯤ ꯀꯃꯥꯏꯅ ꯇꯧꯕꯅꯣ ꯈꯪꯗꯦ ꯑꯗꯨ ꯃꯥꯅ ꯃꯅꯥ ꯃꯅꯥ ꯑꯃꯅꯤꯁꯨ ꯍꯥꯏꯔꯛꯏꯅꯦ ꯃꯃꯤꯡ ꯈꯔꯥ ꯑꯗꯨ ꯆꯥꯅꯩ ꯑꯗꯨ ꯆꯥꯅꯩ ꯑꯗꯨꯁꯨ ꯆꯥꯏ ꯑꯗꯨꯁꯨ ꯆꯥꯏꯌꯦꯅ
ꯑꯣ ꯑꯣ ꯑꯣ ꯂꯩꯔꯝꯒꯅꯤ ꯃꯣꯏ ꯆꯤꯡꯌꯥꯗꯗꯤ ꯑꯌꯥ ꯑꯩꯈꯣꯏꯗꯤ ꯇꯝꯄꯥꯛꯇ ꯂꯩꯕꯅꯤꯅ ꯃꯣꯏꯅ ꯈꯔ ꯄꯣꯊꯣꯛꯄ ꯆꯥꯕꯁꯤꯅꯗꯤ ꯆꯇꯅ ꯆꯥꯕ ꯌꯥꯏ ꯌꯥꯗꯦ ꯀꯌꯥ ꯈꯪꯗ꯭ꯔꯦꯀꯣ ꯆꯤꯡꯒꯤꯗꯤ ꯃꯣꯏꯗꯤ ꯑꯗꯨꯝ ꯌꯥꯏ ꯌꯥ ꯗꯤꯁꯦ ꯑꯌꯥꯝꯕꯅ ꯆꯤꯡꯗ ꯂꯩꯕ ꯃꯤꯅꯗꯤ ꯈꯪꯒꯅꯦꯕ ꯃꯅꯥ ꯃꯁꯤꯡꯒꯤ ꯀꯩꯅꯣꯁꯤꯗꯤ ꯑꯩꯈꯣꯏꯅ ꯈꯪꯗꯕꯁꯨ ꯃꯌꯥꯝ ꯂꯩ ꯑꯩꯈꯣꯏꯅ ꯈꯔ ꯈꯪꯕꯕꯨ ꯇꯝꯄꯥꯛꯇ ꯄꯦꯔꯨꯛ, , ꯌꯦꯝꯄꯠ ꯑꯗꯒꯤꯗꯤ ꯑꯩꯈꯣꯏꯅ ꯀꯣꯝꯄ꯭ꯔꯦꯛ ꯑꯅ ꯑꯃ ꯎꯪ ꯑꯣꯛꯅꯒ ꯙꯅꯥ ꯌꯥꯝ ꯐꯨꯠꯄ ꯑꯃꯅ ꯊꯥꯏꯅ ꯅꯍꯥꯟꯋꯥꯏ ꯃꯥꯝꯃꯣꯅ ꯃꯥꯝꯃꯣ ꯕꯕꯨꯔꯥꯝꯅ ꯇꯧꯔꯝꯃꯦ ꯑꯣꯛ ꯂꯩꯔꯤꯉꯩꯗ ꯌꯥꯝ ꯐꯨꯠꯂꯦ ꯑꯩꯈꯣꯏꯒꯤ ꯈꯣꯡꯕꯥꯟ ꯀꯣꯝꯄ꯭ꯔꯦꯛ ꯍꯥꯏꯕ꯭ꯔꯥ ꯀꯩꯅꯣ ꯑꯗꯨꯖꯦ ꯌꯣꯜꯂꯦ ꯍꯥꯏꯕ ꯑꯗꯨꯗꯤ ꯆꯥꯕꯗ ꯍꯪꯒꯣꯏ ꯍꯥꯏꯕ ꯑꯩꯗꯤ ꯀꯩꯒꯤꯅꯣ ꯈꯪꯗꯦꯕ
ꯀꯔꯝꯕ ꯀꯣꯝꯄ꯭ꯔꯦꯛ ꯀꯣꯝꯄ꯭ꯔꯦꯛ ꯍꯥꯏꯗꯤ ꯀꯔꯝꯕꯅꯣ ꯑꯩ ꯈꯪꯗꯦ
ꯑꯦꯔꯥ ꯑꯉꯥꯡ ꯑꯣꯏꯔꯤꯉꯩꯗ ꯑꯩꯈꯣꯏꯅ ꯑꯥ ꯄꯤ ꯄꯤ ꯄꯤ ꯂꯥꯎꯔꯒ ꯃꯈꯣꯛ ꯐꯣꯛ ꯐꯣꯛ ꯐꯣꯛ ꯂꯥꯎꯔ ꯕ꯭ꯂꯦꯠꯅꯒ ꯂꯦꯟꯊꯠꯂꯒ ꯄꯤꯄꯤꯒ ꯈꯣꯡꯕꯗꯣ ꯃꯗꯨ ꯆꯥ ꯌꯥꯏ ꯍꯥꯏ ꯌꯦꯅ ꯑꯩꯈꯣꯏ ꯕꯥ ꯍꯣꯏꯅꯒ ꯑꯁ ꯑꯉꯥꯡ ꯑꯣꯏꯔꯤꯉꯩꯗ ꯀꯥꯡꯒꯧꯒ ꯌꯥꯝ ꯆꯔꯛꯑꯦ ꯑꯗꯣ ꯑꯩꯗꯤ ꯁꯥꯝꯕꯗꯨ ꯅꯥꯄꯤ ꯑꯣꯏꯅ ꯎꯏꯌꯦꯕ
ꯑꯦ ꯑꯗꯨ ꯀꯃꯥꯏꯅ ꯆꯥꯖꯥꯠꯅꯣ ꯑꯗꯨꯗꯤ
ꯏꯁ ꯀꯥꯡꯒꯧꯒ ꯉꯧꯔꯥ ꯆꯥꯕ ꯍꯥꯎꯋꯦ ꯍꯥꯏꯅꯤꯅꯦ ꯑꯩꯗꯤ ꯑꯗꯨꯗꯤ ꯈꯔ ꯆꯥꯕꯗ ꯍꯩꯅꯗꯦ ꯑꯗꯨꯒ ꯑꯃ ꯀꯣꯝꯄ꯭ꯔꯦꯛ ꯑꯅ ꯏꯁꯤꯡꯗ ꯇꯧꯔꯒ ꯄꯣ ꯄꯣꯛ ꯂꯥꯎꯔꯒ ꯁꯤꯡꯖꯨꯗꯒ ꯌꯥꯝ ꯆꯥꯕꯤꯗꯣ ꯂꯩꯕꯗꯣ ꯑꯥ ꯀꯔꯤ ꯏꯁꯤꯡ ꯃꯔꯤ ꯑꯩꯈꯣꯏ ꯃꯥꯅꯒ ꯏꯁꯤꯡ ꯃꯔꯤ ꯌꯨꯡ ꯃꯄꯥꯟ ꯊꯣꯛꯄ ꯈꯣꯠꯄ ꯌꯥꯗ꯭ꯔꯀꯥꯟꯗ ꯆꯥꯕꯁꯦ ꯌꯥꯝ ꯐꯕꯅꯤ ꯀꯥꯏꯅ ꯍꯥꯏ ꯂ ꯩꯕꯅꯦꯕ ꯑꯗꯨꯗꯤ ꯀꯣꯠꯂꯒ ꯍꯤꯡꯅ ꯑꯗꯨꯝ ꯆꯥ ꯌꯥꯕ ꯀꯣꯜꯂꯝꯅꯤ ꯀꯣꯜꯂꯝꯅꯤ ꯍꯥꯏꯕ ꯀꯣꯂꯝꯅꯤꯗꯨꯗꯤ ꯃꯔꯤ ꯆꯠꯂꯒ ꯍꯤꯡꯒꯣꯜꯗꯒ ꯁꯨꯝ ꯍꯧꯕ ꯂꯩꯀꯪꯗꯒꯁꯨ ꯍꯧꯕ ꯑꯗꯨꯗꯤ ꯑꯗꯨꯝ ꯆꯥꯕ ꯍꯥꯎꯋꯦꯕ
ꯑꯗꯨ ꯏꯁꯤꯡꯗ ꯍꯧ ꯏꯁꯤꯡꯗ ꯍꯧꯕ ꯅꯠꯇ꯭ꯔꯣ ꯑꯗꯨꯕꯨ
ꯑꯦ ꯏꯁꯤꯡꯗꯁꯨ ꯍꯧꯋꯦ ꯃꯥꯗꯤ ꯈꯣꯡꯕꯥꯟ ꯂꯨꯕꯥꯟꯗꯁꯨ ꯍꯧꯋꯤ ꯀꯪ ꯑꯗꯒꯤꯗꯤ ꯀꯪꯐꯥꯟꯗꯁꯨ ꯍꯧꯋꯦ ꯃꯥ ꯑꯅꯤꯃꯛ ꯂꯣꯏꯍꯧꯕ ꯉꯝꯕ ꯄꯥꯝꯕꯤꯅꯤ ꯃꯅꯥꯗ ꯍꯥꯏꯇꯥꯔꯦ ꯑꯗ ꯑꯅꯤꯃꯛ ꯍꯧꯕ ꯉꯝꯕ ꯄꯥꯝ ꯃꯤꯅꯤꯅꯅꯦ ꯃꯥꯅꯦ ꯑꯍ ꯑꯗꯨ ꯃꯤ ꯍꯤꯡꯉꯦꯕ ꯕ ꯀꯩꯅꯣꯗꯁꯨ ꯀꯪꯐꯥꯟꯗꯁꯨ ꯑꯗꯨꯝ ꯑꯗꯨꯗꯨꯅ ꯃꯥꯗꯤ ꯆꯥꯕꯗ ꯌꯥꯝꯅ ꯍꯥꯎꯋꯦꯕꯀꯣ ꯍꯤꯡꯅ ꯆꯥꯔꯁꯨ ꯑꯗꯨꯣ ꯍꯨꯖꯤꯛꯀꯤ ꯍꯥꯏꯔꯤꯕ ꯑꯥ ꯑꯝ ꯀꯩꯅꯣ ꯇꯧꯔꯒ ꯑꯩꯈꯣꯏꯒꯤ ꯄꯣꯠ ꯄꯣꯠ ꯄꯣꯠ ꯂꯥꯎꯕꯤꯗꯣ ꯄꯤ ꯄꯤ ꯂꯥꯎꯈꯣꯏꯅ ꯕ꯭ꯂꯦ ꯅ ꯌꯥꯅꯨ ꯄꯤ ꯄꯤ ꯈꯣꯡꯕ ꯇꯥꯕꯅ ꯑꯉꯥꯡ ꯑꯣꯏꯔꯤꯩꯗ ꯃꯣꯏꯅ ꯌꯥꯝ ꯇꯧꯔꯛꯏꯅꯦ ꯑꯗꯨꯗꯣ ꯀꯩꯅꯣ ꯇꯧꯕꯗꯨꯗ ꯑꯥ ꯑꯥꯂꯨꯒ ꯇꯧꯔꯒ ꯃꯪꯒꯟꯒ ꯇꯧꯔꯒ ꯆꯥꯏ ꯍꯥꯏꯌꯦ ꯑꯩꯗꯣ ꯑꯩ ꯑꯩꯗꯤ ꯃꯥꯢ ꯐꯅꯥꯞ ꯆꯥꯔ ꯑꯗꯨꯝꯗꯤ ꯑꯩ ꯀꯌꯥ ꯏꯟꯇꯔꯦꯁ ꯂꯩꯇꯦ ꯑꯩ ꯆꯥꯁꯨ ꯆꯥꯗꯅꯤ ꯆꯥꯕꯁꯨ ꯍꯩꯅꯗꯦ ꯍꯥꯏꯕ
ꯃꯅꯝ ꯃꯅꯝ ꯆꯦ ꯃꯅꯝ ꯆꯦꯟꯕꯗꯧ ꯃꯥꯟꯗ꯭ꯔꯣ
ꯃꯅꯝꯆꯦ ꯑꯗꯨꯃꯥꯏꯅꯗꯨꯅ ꯈꯪꯗꯦ ꯑꯩꯁꯨ ꯑꯣꯛꯀꯤꯗ ꯗꯥꯅꯥꯒ ꯐꯨꯠꯄ ꯑꯉꯥꯡ ꯑꯣꯏꯉꯩꯗ ꯎꯕꯗꯧꯗꯨꯗꯒꯤ ꯗꯨꯃ ꯍꯩꯅ
ꯎꯝ ꯑꯗꯣ ꯑꯩ ꯃꯤ ꯐꯣꯟ ꯑꯝꯇꯪ ꯄꯥꯏꯈꯠꯀꯦ ꯅꯪ ꯑꯃꯨꯛ ꯇꯧꯔꯛꯑꯣ ꯃꯤꯅꯤꯠ ꯑꯅꯤ ꯃꯤꯅꯠ ꯑꯃ ꯂꯔꯒ
ꯍꯣꯏ ꯍꯣꯏ ꯍꯣ ꯍꯣꯏ
ꯄꯣꯔꯝ ꯈꯤꯡ ꯂꯩꯔꯦꯕ